ꯑꯁ
ꯎ ꯅꯣꯛꯑꯔꯣꯏꯁꯦ ꯍꯧꯖꯤꯛꯇꯤ ꯑꯩꯁꯨ ꯅꯣꯛꯑꯔꯣꯏ
ꯑꯁꯦꯡꯕꯒꯤ
ꯎꯝ
ꯗꯔ ꯍ ꯀꯅꯥꯕꯨꯗꯤ ꯅꯣꯛꯇꯤꯀꯣ ꯁꯨꯝ ꯍꯤꯍꯤ ꯍꯥꯏꯅ ꯃꯈꯣꯟ ꯊꯣꯛꯍꯟꯕ ꯈꯛꯇꯪꯅꯤ
ꯀꯩ ꯍꯥꯏꯕ
ꯀꯅꯥ ꯑꯃꯗꯗꯤ ꯅꯣꯛꯑꯔꯣꯏ ꯍꯥꯏꯕꯅꯦꯕ ꯑꯗꯨꯕꯨ ꯍꯤꯍꯤ ꯈꯛꯇ ꯃꯈꯣꯟ ꯊꯣꯛꯍꯟꯕꯅꯦꯕꯀꯣ
ꯑꯥ ꯍꯧꯖꯤꯛꯀꯤꯗꯨ ꯅꯣꯛꯄꯝ ꯀꯣꯟꯅꯔꯣ
ꯈꯪꯗꯦ ꯑꯩꯁꯨ ꯅꯣꯛꯄꯒꯤ ꯃꯈꯨꯟ ꯑꯣꯏꯔꯝꯅꯤꯅꯤ
ꯒ꯭ꯌꯥꯟ ꯇꯥꯗꯦ ꯑꯩꯕꯣ
ꯒ꯭ꯌꯥꯟ ꯇꯥꯗꯦ
ꯑꯥ
ꯅꯪ ꯑꯩ ꯇꯨꯡ ꯏꯟꯅꯔꯛꯑꯣꯕꯀꯣ ꯑꯩꯅ ꯍꯥꯏꯕꯁꯦ ꯍꯤ ꯍꯤ ꯇꯕꯨꯅꯤ ꯑꯗꯨꯃꯥꯏꯅ
ꯀꯩꯅꯣ
ꯍꯤ ꯍꯤ ꯇꯧ ꯍꯥꯏꯕ
ꯎ
ꯑꯗꯣ ꯅꯣꯛꯏꯗꯨꯗꯤꯗ
ꯁꯣꯏꯈꯔꯦ ꯁꯣꯏꯈꯦ
ꯎꯝ ꯅꯣꯛꯑꯣ ꯀꯩꯅꯣ ꯅꯣꯛꯄꯥꯁꯤꯁꯨ ꯕꯤꯇꯥꯃꯤꯟ ꯌꯧꯔꯤꯅꯤ
ꯑꯁ ꯏ ꯅꯣꯅꯤꯡꯟꯔꯤꯗ
ꯅꯍꯪ ꯅꯣꯛꯇ꯭ꯔꯗꯤ ꯅꯨꯡꯉꯥꯏꯔꯔꯣꯏꯗ
ꯀꯩꯒꯤꯔꯣ ꯋꯥꯔꯕ ꯅꯣꯛꯄꯥ
ꯅꯣꯡꯃꯟꯕꯒꯤ ꯑꯁ ꯃꯥꯏꯒꯗꯤ ꯌꯥꯗ꯭ꯔꯦ
ꯒ꯭ꯔꯖꯒꯔꯦ ꯇꯧꯔꯨꯕꯣ
ꯎꯝ
ꯑ ꯑꯝ ꯑꯗꯨꯗꯤ ꯑꯃꯨꯛꯀ ꯁꯧꯎꯔꯥ ꯅꯠꯇ꯭ꯔꯒ ꯀꯞꯄꯨꯔꯥ ꯑꯃ ꯍꯥꯏꯔꯛꯑꯣ
ꯑꯩ ꯍꯧꯖꯤꯛ ꯁꯥꯎꯔꯒꯦ
ꯁꯥꯎꯔꯒꯦ
ꯑꯥ
ꯎꯝ ꯗꯗꯥꯏꯂꯥꯛ ꯍꯧ꯭ꯔꯣ
ꯀꯩꯍꯕ
ꯅꯪ ꯁꯥꯎꯒꯦ ꯍꯥꯏꯔꯗꯤ ꯗꯥꯏꯂꯣꯛ ꯍꯧꯔꯛꯎꯕ ꯑꯩꯉꯣꯟꯗ
ꯑꯥ ꯀꯩꯀꯣ ꯊꯧꯔꯛꯏꯅꯣ
ꯎꯝ ꯑꯗꯨꯒꯨꯝꯕꯗꯤ ꯗꯥꯏꯂꯣꯛ ꯍꯥꯏꯗꯦ
ꯍ ꯑꯁꯤ ꯌꯥꯝ ꯈꯣꯡꯉꯨꯔꯦ ꯀꯩꯒꯤ ꯍꯧꯖꯤꯛꯐꯥꯎ ꯇꯨꯝꯗ꯭ꯔꯤꯅꯣꯕ ꯑꯩ ꯗꯂꯣꯛ ꯑꯝꯇ ꯉꯥꯡꯕ ꯍꯩꯇꯔ
ꯎꯝ ꯀꯔꯤ
ꯗꯥꯏꯂꯣꯛꯉꯥꯡꯕ ꯍꯩꯇꯦꯕ
ꯎꯝ ꯅꯪꯅ ꯍꯥꯏꯕꯗꯣ ꯑꯩ ꯑꯟꯁꯥꯔ ꯄꯤꯔꯛꯑꯒꯦꯕꯀꯣ ꯅꯪꯅ ꯍꯥꯏꯁꯦ ꯑꯗꯨꯛ ꯌꯥꯝ ꯊꯦꯡꯒ ꯀꯩ ꯇꯨꯝꯗ꯭ꯔꯤꯅꯣꯕ ꯀꯣ
ꯎꯝ
ꯑꯩꯗꯤ ꯅꯪꯒꯤ ꯈꯣꯟꯖꯦꯜ ꯇꯥꯅꯤꯡꯕꯒꯤ ꯑꯗꯨꯝ ꯇꯨꯝ ꯅꯨꯕꯤꯗ ꯂꯩꯕꯀꯣ ꯅꯪ ꯑꯩ ꯈꯣꯟꯁꯦ ꯑꯗꯨꯝ ꯇꯥꯅꯤꯡꯕ ꯑꯗꯨꯏꯅꯤꯗ
ꯑ ꯑꯁ ꯕꯤꯔꯤꯅꯤꯅꯦ ꯑꯗꯨꯗꯤ
ꯍꯣꯏ ꯅꯪ ꯀꯩꯅꯣꯃ ꯇꯧꯗ꯭ꯔꯗꯤ ꯌꯥꯔꯣꯏꯀꯣ
ꯂꯥꯏꯌꯦꯡꯗ꯭ꯔꯗꯤ ꯌꯥꯔꯔꯣꯏ
ꯍꯣꯏ ꯑꯗꯨꯁꯨ ꯃꯤ ꯑꯇꯣꯞꯄꯅ ꯌꯦꯕ ꯌꯥꯗꯦ ꯅꯪꯅ ꯌꯦꯡꯗꯣꯏꯅꯤ
ꯎꯝ ꯑꯩꯅ ꯌꯦꯡꯗꯕꯤꯗ
ꯅꯪꯅ ꯌꯦꯡꯗꯣꯏꯅꯦ ꯅꯠꯇ꯭ꯔꯗꯤ ꯌꯥꯔꯨꯏꯌꯦ
ꯑꯩ ꯗꯣꯛꯇꯔꯁꯨ ꯅꯠꯇꯅ ꯀꯃꯥꯏꯅ ꯌꯦꯡꯗꯣꯏꯅꯣ
ꯑꯦ ꯑꯗꯨ ꯑꯣꯏꯔꯁꯨ ꯅꯪꯅ ꯅꯪꯅ ꯈꯔ ꯑꯩ ꯁꯞꯄꯣꯔꯠ ꯇꯧꯗꯣꯏꯅꯤꯅꯤꯅ ꯑꯗꯨꯗꯒꯤ ꯀꯔꯃꯥꯏꯅ ꯌꯥꯒꯦꯔꯣ
ꯑꯍꯤꯡꯕꯗꯤ ꯍꯣꯁꯄꯤꯇꯥꯜꯒꯨꯝꯕ ꯗꯣꯛꯇꯔ ꯑꯐ ꯑꯐꯕ ꯌꯦꯡꯗꯣꯏꯅꯦ
ꯍ
ꯑꯩꯗꯤ ꯗꯣꯛꯇꯔꯁꯨ ꯅꯠꯇꯦ ꯅꯥꯔꯁꯁꯨ ꯅꯠꯇꯦ
ꯁꯤ ꯑꯅꯥꯕꯁꯤꯗꯤ ꯑꯇꯣꯞꯄ ꯗꯇꯔ ꯀꯔꯤ ꯀꯔꯥ ꯑꯗꯨꯒꯤ ꯅꯠꯇꯦ ꯅꯪꯒꯤꯅꯦꯕ ꯅꯪꯒꯤ ꯄꯦꯁꯦꯟꯅꯦꯕ ꯁꯤꯗꯤ ꯗꯥꯏꯔꯦꯛ
ꯑꯗꯨꯗꯤ ꯕꯤꯔꯥꯅꯤꯍꯦ ꯑꯩ ꯌꯦꯡꯕ ꯉꯝꯒꯗꯕ ꯃꯥꯥꯟꯗꯦ
ꯎꯝ ꯌꯦꯡꯕ ꯌꯥꯔꯣꯏꯗꯤ ꯑꯗꯨꯝ ꯌꯦꯡꯒꯗꯣꯏꯅꯤ ꯅꯪꯅ ꯌꯦꯡꯗ꯭ꯔꯗꯤ ꯀꯔꯝ ꯑꯣꯏ ꯅꯪꯅ ꯌꯦꯡꯗ꯭ꯔꯗꯤ ꯀꯅꯥꯅ ꯌꯦꯡꯕꯤꯗꯣꯏꯅꯣꯕ
ꯑꯁ ꯑꯩ ꯂꯥꯏꯌꯦꯡꯕ ꯍꯩꯁꯨ ꯍꯩꯇꯅꯤ ꯀꯃꯥꯏꯅ ꯌꯦꯡꯗꯣꯏꯅꯣ
ꯂꯥꯏꯌꯦꯡꯕ ꯈꯛꯇꯪꯅ ꯃꯤ ꯅꯥꯍꯜ ꯃꯤ ꯐꯍꯜꯂꯦ ꯍꯥꯏꯕꯅꯤꯅ ꯂꯩꯕ꯭ꯔꯣꯕ
ꯂꯥꯏꯌꯦꯡꯗꯕꯤꯗꯁꯨ ꯐꯕ ꯂꯩꯕ꯭ꯔꯕ ꯍꯤꯗꯥꯛ
ꯑꯩ ꯑꯩꯒꯤꯁꯤꯗꯤ ꯑꯅꯥꯕ꯭ꯔꯣ ꯅꯠꯇ꯭ꯔꯥ ꯀꯔꯤꯒꯤꯔꯣ ꯈꯪꯕ꯭ꯔꯣ
ꯎ
ꯍꯥ ꯑꯩꯒꯤꯁꯦ ꯑꯅꯥꯕ ꯑꯩꯒꯤꯁꯦ ꯇꯥꯕ꯭ꯔꯣ ꯍꯜꯂꯣ ꯇꯥꯕ꯭ꯔꯣ ꯅꯦꯠꯋꯥꯛꯛꯁꯤꯗꯤ ꯇꯥꯕ꯭ꯔꯣ
ꯎꯝ
ꯑꯩꯒꯤꯁꯤꯗꯤ ꯑꯅꯥ ꯅꯥꯕ ꯍꯥꯏꯁꯦ ꯑꯩꯗꯤ ꯗꯥꯏꯔꯦꯛ ꯅꯥꯕꯗꯨ ꯅꯠꯇꯦꯕ ꯍꯥꯏꯗꯤ ꯀꯅꯥ ꯑꯃꯒꯤꯒꯤ ꯌꯥꯎꯕꯅꯦꯕꯀꯣ ꯑꯗꯨꯅꯀꯣ ꯃꯤ ꯀꯅꯥ
ꯎ
ꯍꯤ ꯍꯤ
ꯎꯝ ꯍꯥꯏꯔꯣ ꯍꯥꯏꯔꯣ
ꯃꯤ ꯀꯅꯥꯝꯅꯁꯨ ꯌꯦꯡꯕ ꯉꯝꯃꯣꯏꯕ ꯅꯪꯍꯛ ꯅꯪꯅ ꯌꯦꯡꯕ ꯍꯦꯛꯒꯅꯦꯕꯀꯣ ꯁꯤꯗꯤꯦ ꯍꯤꯗꯥꯛꯁꯨ ꯑꯗꯨ ꯌꯥꯝ ꯆꯥꯕꯁꯨ ꯌꯥꯔꯣꯏꯕ ꯅꯪꯒꯤ ꯍꯤꯗꯥꯛ ꯈꯛꯇꯪ
ꯑꯁ ꯁꯤꯗꯤ ꯌꯥꯝ ꯂꯨꯕꯖꯥꯠꯅꯤꯅꯦ ꯌꯥꯝ ꯂꯨꯁꯜꯂꯝꯃꯤ ꯍꯦꯛ ꯁꯤꯗꯤ ꯍꯤꯗꯥꯛ ꯆꯥꯗ꯭ꯔꯁꯨ ꯐꯔꯦ ꯌꯥꯝ ꯂꯨꯁꯜꯂꯝꯃꯦꯕ
ꯎꯝ ꯌꯥꯝ ꯂꯨꯕꯅꯦ ꯑꯗꯨꯒꯤꯗꯤ ꯃꯤ ꯄꯥꯡꯉꯧ ꯃꯥꯎꯍꯟꯒꯅꯨ ꯍꯥꯏꯔꯤꯁꯦ
ꯑꯁ ꯁꯣꯏꯔꯦ ꯁꯣꯏꯔꯦ
ꯎꯝ
ꯅꯪ ꯅ ꯅꯪ ꯅꯣꯛꯄꯗ ꯔꯥꯁꯤ ꯌꯥꯈ꯭ꯔꯣ
ꯍꯥꯥ
ꯅꯪ ꯅꯣꯛꯄꯗ ꯔꯥꯁꯤ ꯌꯧꯈ꯭ꯔꯕ
ꯑꯩꯅ ꯀꯃꯥꯏꯅ ꯈꯪꯗꯣꯏꯅꯣ
ꯎꯝ ꯑꯗꯨꯅꯦꯕ ꯑꯗꯨꯒꯤꯅꯦ ꯑꯩꯅ ꯅꯪ ꯎꯅꯤꯡꯉꯦ ꯍꯥꯏꯁꯦ ꯃꯔꯔꯝꯗꯤ
ꯎꯝ
ꯃꯔꯝꯗꯤ ꯅꯪꯅ ꯑꯩ ꯑꯣ ꯑꯩꯅ ꯅꯪ ꯎꯔꯗꯤ ꯑꯩꯅ ꯅꯪꯕꯨ ꯅꯣꯛꯍꯜꯂꯅꯤ ꯑꯗꯨꯒ ꯅꯪ ꯅꯣꯛꯄꯗꯨꯗ ꯎ ꯃꯁꯤ ꯐꯖꯩ ꯐꯖꯗꯦ ꯑꯗꯨꯒ ꯃꯥꯅ ꯁꯨꯃꯥꯏꯅ ꯅꯣꯛꯗꯤ ꯔꯥꯁꯤ ꯍꯦꯟꯅ ꯂꯩꯒꯅꯤ ꯑꯗꯨꯃꯥꯏꯅꯗꯣ ꯑꯩꯅ ꯈꯪꯗꯣꯏꯅꯦꯕ ꯅꯪꯅ ꯈꯪꯕ ꯉꯝꯃꯣꯏꯕ
ꯑꯗꯨꯅꯦ
ꯅꯪ ꯅꯣꯛꯑꯒ ꯃꯤꯡꯁ ꯁꯦꯡꯗ ꯌꯦꯡꯉꯁꯨ ꯅꯪ ꯃꯤꯠ ꯎꯁꯤꯟꯕꯗ ꯎꯔꯝꯃꯔꯣꯏꯅꯨ ꯄꯀꯟꯗ ꯑꯗꯨꯅ ꯐꯔꯛ ꯇꯥꯛꯑꯦꯕ
ꯀꯅꯥꯅ ꯅꯣꯛꯑꯒ ꯃꯤꯠ ꯄꯥꯡꯉꯒ ꯃꯤꯠ ꯂꯥꯊꯣꯔꯒ ꯅꯣꯛꯄ ꯂꯩꯕ꯭ꯔꯥ
ꯑꯗꯨꯅꯦꯕ ꯑꯗꯨꯒꯤ ꯐꯔꯛ ꯇꯥꯏꯌꯦꯕ ꯑꯗꯨꯅ ꯑꯩꯉꯣꯟꯗ ꯂꯥꯛꯑꯣꯕ ꯑꯩꯅ ꯌꯦꯡꯕꯤꯒꯦꯕ ꯑꯗꯨꯒꯨꯝꯕ ꯂꯥꯏꯅꯥꯗꯨꯗꯤ ꯑꯩꯅ ꯌꯦꯡꯒꯦꯕ
ꯍꯣꯏ
ꯎꯝ
ꯑꯣ ꯀꯔꯤ ꯍꯥꯏ
ꯎ ꯎꯝ ꯌꯥꯝ ꯅꯨꯎꯅꯨꯀꯣ
ꯅꯣꯛꯄꯗ ꯁꯣꯏꯕ ꯑꯃ ꯌꯥꯎꯔꯦ
ꯅꯠꯇꯦ ꯅꯠꯇꯦ ꯅꯣꯛꯄꯗ ꯁꯣꯏꯕ ꯅꯠꯇꯦ ꯅꯣꯛꯃꯜꯂꯗꯤ ꯅꯪꯒꯤ ꯄꯨꯛꯇꯣ ꯅꯥꯔꯅꯤ ꯍꯥꯏꯕꯅꯤꯗ
ꯎ ꯑꯁ ꯅꯣꯛ ꯃꯟ ꯂꯩꯔ ꯈꯪꯗꯦ ꯂꯣꯏꯅ ꯅꯥꯔꯦ
ꯃꯥꯒꯦꯁꯦ ꯑꯁ ꯆꯤꯟ ꯑꯁ ꯌꯥꯔ ꯌꯥꯔꯁꯦ ꯋꯥꯍꯩ ꯈꯨꯗꯤꯡꯒꯤ ꯂꯣꯛꯄꯨꯏꯀꯣ ꯌꯥꯗ꯭ꯔꯦꯕ ꯆꯤꯟꯒꯁꯦ ꯆꯤꯝꯕꯥꯟꯒꯁꯦ ꯌꯥꯗ꯭ꯔꯦ ꯃꯥꯏꯒꯁꯦ ꯂꯣꯏꯅ ꯀꯩꯅꯣ ꯇꯧꯔꯦ ꯅꯣꯛꯃꯜꯂꯥꯁꯨ ꯍ ꯀꯩ ꯍꯥꯏꯕ
ꯅꯪ ꯅꯪ ꯍꯥꯟꯅ ꯗꯤꯝꯄꯜ ꯊꯣꯛꯄ꯭ꯔꯣ
ꯇꯤꯝꯄꯜ ꯊꯣꯛꯇꯦꯗ ꯑꯩ ꯑꯩꯔꯣ ꯗꯤꯝꯄꯜ ꯍꯥꯏꯁꯦ ꯊꯣꯛꯇꯦ ꯗꯤꯝꯄꯜ ꯍꯥꯏꯁꯦ ꯑ ꯃꯥꯏꯗꯗꯤ ꯅꯠꯇꯕꯀꯣ ꯃꯥꯏꯗ ꯅꯠꯇꯕ ꯂꯩꯕ꯭ꯔꯥ ꯂꯩꯕꯗꯣ ꯈꯪꯕ꯭ꯔꯥ ꯃꯤꯠ ꯃꯤꯠꯀꯤ ꯑ ꯃꯈꯥ ꯍꯥꯏꯗꯤ ꯎꯝ ꯆꯤꯛ ꯀꯣ ꯑꯩ ꯈꯪꯗꯦꯗ ꯑ
ꯆꯤꯛ ꯃꯛꯇꯤ ꯅꯠꯇꯦ ꯆꯤꯛ ꯇꯨꯗꯤ ꯎꯝ ꯑꯣꯍꯣ ꯑꯗꯨꯗꯤ ꯅꯪꯁꯦ ꯑꯩꯅ ꯁꯦꯝꯕꯤꯕ ꯗꯔꯀꯥꯔ ꯎ
ꯀꯔꯤ ꯀꯃꯥꯏꯅ ꯁꯦꯝꯗꯣꯏꯅꯣ
ꯅꯣꯛꯄ ꯀꯥꯟꯗ ꯈꯔ ꯅꯪꯒꯤ ꯈꯨꯠꯅ ꯗꯤꯝꯄꯥꯜ ꯂꯩꯐꯝꯗꯨꯏꯗ ꯈꯨꯗꯣꯝꯕꯤꯗꯨꯅꯥ ꯊꯤꯜꯂꯝꯃꯣ ꯑꯗꯨꯒ ꯅꯣꯛꯑꯣꯕ ꯑꯗꯨꯝ ꯄꯥꯜꯊꯣꯛꯑꯅꯤ ꯍꯌꯦꯡ ꯍꯌꯦꯡ ꯃꯩꯁꯦꯡ ꯌꯦꯡꯉꯗꯤ
ꯀꯩ ꯍꯥꯏꯕ
ꯅꯣꯛꯄ ꯀꯥꯟꯗ ꯀꯣ
ꯎꯝ
ꯅꯪꯒꯤ ꯈꯨꯗꯣꯝꯕꯤꯗꯨꯅ ꯅꯪꯒꯤ ꯆꯤꯛꯇꯨꯗ ꯗꯤꯝꯄꯜ ꯇꯥꯗꯣꯏꯔꯤꯕ ꯃꯐꯝꯗꯨꯗ ꯈꯤꯜꯂꯒ ꯊꯝꯃꯣꯕꯀꯣ ꯅꯝꯃꯒ
ꯑꯥ ꯑꯥ
ꯑꯗꯨꯒ ꯑꯗꯨꯝ ꯅꯣꯛꯑꯣꯡ ꯍꯌꯦꯡ ꯍꯧꯒꯠꯂꯀꯥꯟꯗ ꯃꯡꯁꯪ ꯌꯦꯡꯉꯣ ꯑꯗꯨꯝꯗꯤꯝꯄꯜ ꯊꯣꯛꯂꯝꯃꯅꯤ
ꯕꯤꯔ ꯍꯅꯤ ꯂꯁꯤ ꯑꯦ
ꯍꯣꯏ
ꯑꯩ ꯇꯤꯝꯄꯜ ꯊꯣꯛꯐꯝꯁꯦ ꯍꯥꯏꯔꯨꯔꯣ ꯁꯤꯒꯤ ꯃꯤꯠ ꯀꯤ ꯂꯥꯏꯟ ꯁꯦ ꯃꯤꯠꯀꯤ ꯂꯥꯏꯟꯁꯦ ꯁꯤꯒꯤ ꯋꯥꯟ ꯏꯟꯁ ꯀꯨꯝꯕ ꯀ ꯀꯨꯝꯃꯒꯀꯣ ꯈꯪꯕ꯭ꯔꯥ ꯑꯗꯨ ꯊꯣꯛꯐꯝꯗꯣ ꯈꯪꯕ꯭ꯔꯥ ꯑꯗꯨ ꯃꯤꯒꯤ ꯊꯨꯡꯅꯥꯕꯗꯣ ꯈꯪꯕ꯭ꯔꯕ
ꯎꯝ
ꯏꯁ ꯈꯪꯕ꯭ꯔꯥ ꯈꯪꯗꯕ꯭ꯔꯥ ꯈꯪꯗꯦ
ꯈꯪꯉꯦ ꯃꯤꯠꯀꯤ ꯁꯦ ꯑꯥꯏꯕ꯭ꯔꯨꯒꯤ ꯃꯈꯥꯗ ꯅꯠꯇ꯭ꯔꯣ
ꯎꯝ
ꯑꯗꯨꯅꯦꯕ ꯑꯦꯁ ꯑꯩꯁꯤꯕꯨꯛ ꯌꯥꯝ
ꯑꯩꯅ ꯍꯥꯏꯕꯗꯤ ꯈꯪꯕ꯭ꯔꯥ ꯑꯗꯨꯒꯤꯅꯤꯗ
ꯎꯝ ꯅꯪ ꯄꯨꯛ ꯅꯥꯔꯅꯤꯀꯣ ꯅꯣꯛꯃꯥꯜꯂꯦ
ꯎꯝ
ꯑꯗꯨꯒꯨꯝꯕ ꯃꯤꯗꯣ ꯑꯗꯨꯒꯨꯝꯕ ꯃꯤꯗꯣ
ꯎꯝ
ꯇꯥꯕ꯭ꯔꯣ ꯑꯗꯨꯒꯨꯝꯕ ꯃꯤꯗꯣ ꯅꯪ ꯊꯥ ꯀꯌꯥꯗ ꯄꯣꯛꯀꯦ ꯖꯅꯋꯥꯔꯤ ꯐꯦꯕꯋꯥꯔꯤ ꯃꯥꯔꯆ ꯑꯦꯄ꯭ꯔꯤꯜ ꯅꯪ ꯀꯩ ꯊꯥꯗ ꯄꯣꯛꯕ
ꯑꯩ ꯊꯥ ꯍꯥꯏꯗ꯭ꯔꯤꯉꯩꯗ ꯀꯔꯤ ꯍꯥꯏꯗꯣꯏꯅꯣ ꯍꯥꯏꯔꯛꯑꯣ
ꯖꯅꯋꯥꯔꯤ ꯐꯦꯕꯋꯥꯔꯤꯗꯣ ꯍꯥꯏꯕꯅꯤꯗ ꯑꯗꯨ
ꯑꯗꯨ ꯑꯗꯨ ꯊꯥ ꯍꯥꯏꯗ꯭ꯔꯤꯉꯩꯗ ꯅꯪ ꯍꯥꯏ